ꯍꯜꯂ‌ꯣ
ꯆꯥꯛ
ꯀꯔꯤ ꯇꯧꯔꯒꯦ
ꯐꯝꯃꯤꯌ‌ꯦ ꯅꯪ
ꯑꯩꯁꯨ ꯍꯤꯞꯄꯤꯌꯦ
ꯆꯥꯛꯇꯤ ꯆꯥꯔꯕ‌ꯣ
ꯆꯥꯔꯦ
ꯅꯪꯗꯤ
ꯑꯩꯗꯤ ꯍꯋꯥꯏ ꯆꯥꯏꯑꯦ ꯅꯪꯗꯤ
ꯑꯩ ꯆꯥꯌꯦ ꯉꯁꯤ ꯍꯋꯥꯏ ꯆꯥꯕꯅꯤꯅ ꯌꯥꯝ ꯍꯋꯥꯏꯔꯝꯃꯅꯤ
ꯅꯣꯛ ꯀꯅꯨ ꯅꯣꯛꯄ ꯌꯥꯗꯦ
ꯅꯣꯛꯄꯁꯦ ꯌꯥꯝ ꯐꯠꯇꯕꯅꯤ
ꯅꯣꯛꯄꯗꯤ ꯕꯤꯇꯥꯃꯤꯅꯅꯦ ꯀꯩꯅꯣ
ꯌꯥꯝ ꯅꯣꯛꯑꯗꯤꯀꯣ ꯑꯉꯥꯎꯕ ꯌꯥꯝ ꯅꯣꯛꯑꯗꯤꯀꯣ ꯑꯉꯥꯎꯕ ꯃꯥꯟꯕꯅꯦ
ꯀꯩ ꯀꯩ ꯇꯧꯔꯤꯅꯣ ꯍꯧꯖꯤꯛꯀꯥꯟꯁꯦ
ꯍꯧꯖꯤꯛꯀꯥꯟꯁꯦ ꯍꯧꯖꯤ ꯀꯥꯟ ꯄꯥꯏꯔꯤꯅꯤ
ꯍꯥ
ꯍꯧꯖꯤꯛ ꯀꯥꯟ ꯄꯥꯏꯔꯤꯅꯦꯕ
ꯅꯨꯡꯉꯥꯏꯅꯦ
ꯅꯪꯁꯨ ꯄꯥꯏꯕ ꯇꯝꯃꯣ
ꯇꯝꯒꯦ ꯇꯝꯒꯦ
ꯅꯨꯡꯉꯥꯏꯕꯅꯦ
ꯀꯃꯥꯥꯏ ꯄꯥꯏ ꯗꯣꯏꯅꯣ
ꯑꯁ ꯈꯪꯗ꯭ꯔꯤꯗ ꯑꯗꯨꯃꯥꯏ ꯄꯥꯏꯕꯅꯦ ꯀꯥꯈꯜꯂꯒ ꯀꯣ ꯅꯠꯇ꯭ꯔꯒ ꯎꯝ ꯀꯩꯅꯣ ꯇꯦꯔꯦꯁ ꯆ ꯀꯥꯔꯒ ꯀꯣ
ꯎꯝ
ꯆꯣꯡꯊꯜꯂꯣ ꯑꯗꯨꯒ ꯅꯪꯒꯤ ꯀꯩꯅꯣꯗꯣ ꯍ꯭ꯔꯥꯏ ꯇꯣ
ꯇꯨꯔꯗꯤ ꯁꯤꯗꯣꯏ ꯁꯤꯕꯗꯅꯤ ꯀꯥꯏꯅ
ꯑꯦ ꯁꯤꯔꯣꯏꯍꯦ
ꯇꯨꯔꯗꯤ ꯀꯃꯥꯏꯅ ꯇꯧꯗꯣꯏꯕ
ꯀꯩꯝ ꯇꯧꯔꯦ
ꯀꯤꯒꯅꯨ ꯍꯥꯏꯕꯗꯨꯔꯣ
ꯍ
ꯅꯨꯡꯉꯥꯏꯕ꯭ꯔꯣ ꯅꯣꯏ ꯁ꯭ꯋꯥꯏꯗꯗꯤ
ꯂꯩꯕ ꯅꯨꯡꯉꯥꯏꯔꯦ ꯁꯤꯗꯗꯤ ꯂꯥꯛꯑꯣ
ꯅꯨꯡꯉꯥꯏꯌꯦ ꯎ
ꯆꯠꯃꯤꯟꯅꯔꯁꯤ ꯂꯥꯛꯑꯣ
ꯂꯥꯛꯀꯦ ꯂꯥꯛꯀꯦ ꯅꯣꯡꯃ ꯂꯥꯛꯀꯦ ꯁꯣꯏꯗꯕꯤꯗ
ꯍꯣꯏ
ꯄꯨꯟꯁꯦ ꯅꯣꯡꯃꯗꯤ
ꯍꯥ
ꯄꯨꯟꯕꯁꯦ ꯅꯣꯡꯃꯗꯤ
ꯍꯣꯏ ꯄꯨꯟꯗꯕ ꯀꯨꯏꯗ꯭ꯔꯦ ꯏꯁꯤꯡ ꯑꯣꯏꯅ ꯏꯁꯩ ꯑꯣꯏꯅ ꯁꯛꯎꯔꯣ
ꯎꯝ
ꯖꯒꯣꯏ ꯁꯒꯦꯔ
ꯄꯨꯜꯂꯀꯥꯟꯗ ꯆꯠꯇꯕꯤꯗ ꯃꯐꯝ ꯑꯃꯗ ꯐꯝꯔꯒ ꯋꯥꯔꯤ ꯁꯥꯔꯒ ꯒꯦꯝ ꯁꯥꯟꯅꯔꯒ ꯖꯣꯛ
ꯐꯣꯟ ꯌꯦꯡꯒ ꯂꯩꯗꯕꯤꯗ
ꯎꯝ ꯀꯩꯁꯨ ꯀꯥꯏꯗꯦꯗ ꯅꯣꯡꯗꯗꯤ
ꯀꯥꯏꯗꯦꯗꯥ ꯍꯣꯏ
ꯍꯋꯥꯏ ꯈꯛꯇꯔꯣ ꯍꯋꯥꯏꯔ ꯀꯩꯀꯩ ꯆꯥꯒꯦ
ꯍꯋꯥꯏ ꯈꯥꯛꯇꯥꯅꯤꯗ ꯍꯋꯥꯏꯒ ꯏꯔꯣꯟꯕ
ꯍꯥꯎꯔꯤꯕꯣ
ꯊꯥꯎ ꯉꯥꯎꯕ ꯆꯝꯐꯨꯠꯔꯣ
ꯆꯝꯐꯨꯠꯅꯦ ꯍꯥꯎꯇꯦꯗꯥ
ꯇꯨꯝꯕ ꯅꯨꯡꯉꯥꯏꯒꯅꯤꯀꯣ ꯑꯗꯨꯗꯤ ꯍꯋꯥꯏ ꯆꯥꯕꯅꯤꯅ
ꯑꯩꯁ ꯇꯨꯝꯕꯗꯤ ꯈꯪꯗ꯭ꯔꯦꯍꯦ ꯑꯗꯨꯗꯤ
ꯚꯤꯇꯥꯃꯤꯟꯁꯦ ꯌꯥꯝ ꯂꯥꯛꯂꯅꯤ ꯍꯋꯥꯏ ꯆꯥꯔꯕꯅꯤꯅ
ꯍꯣꯏ꯫
ꯇꯨꯝꯅꯤꯡꯕꯥ ꯍꯧꯔꯕꯣ
ꯇꯨꯝꯗꯤ ꯇꯨꯝꯅꯤꯡꯗ꯭ꯔꯤꯗ ꯑꯁ ꯉꯟꯅ ꯑꯩꯈꯣꯏꯗꯤ ꯑꯗꯨꯝ ꯊꯦꯡ ꯊꯦꯡꯅ ꯇꯨꯝꯅꯩ
ꯊꯦꯟ ꯊꯦꯡꯅ ꯇꯨꯝꯃꯦ
ꯉꯟꯅ ꯇꯨꯝꯕ ꯌꯥꯔꯦꯅꯦ ꯍꯟꯗꯛꯁꯦ ꯀꯔꯤꯅꯣ ꯈꯪꯗ꯭ꯔꯦ ꯋꯥꯈꯜꯁꯦ ꯖꯥꯠ ꯖꯥꯥꯠꯅꯤ
ꯇꯥꯏꯝ ꯄꯥꯁ ꯑꯣꯏꯅ ꯕꯣꯜ ꯌꯦꯡꯉꯨꯗꯅ ꯑꯗꯨꯒꯤ
ꯕꯣꯜꯁꯨ ꯌꯦꯡꯕ ꯅꯨꯡꯉꯥꯏꯇꯦꯅꯦ ꯌꯦꯡꯁꯨ ꯌꯦꯡꯅꯤꯡꯗꯦꯅꯦ
ꯕꯣꯜ ꯕꯣꯜ ꯌꯦꯡꯕꯩ ꯕꯤꯠ ꯌꯥꯎꯗ꯭ꯔꯣ
ꯏꯁ ꯌꯥꯎꯗꯦꯗꯥ
ꯑꯩꯗꯤ ꯏꯟꯇꯔꯦꯁ ꯌꯥꯝ ꯂꯩ ꯑꯗꯨ ꯃꯇꯝꯗꯨꯅ ꯌꯥꯗꯕ
ꯑꯁ ꯌꯥꯗ꯭ꯔꯦꯅꯦ ꯑꯗꯨꯗꯤ ꯀꯠꯊꯣꯛꯑꯣ ꯀꯩꯅꯣ ꯃꯇꯝꯗ
ꯀꯊꯣꯛꯄ ꯌꯥꯗꯦ ꯀꯠꯕ ꯌꯥ ꯕ ꯑꯗꯨ ꯌꯥꯗꯕꯩꯅꯦꯅ
ꯎꯄꯥꯏ ꯂꯩꯇꯦ ꯌꯦꯡꯅꯤꯡꯕ ꯃꯇꯝꯗ ꯇꯨꯝꯅꯤꯡꯉꯦ ꯕꯣꯜ ꯃꯇꯝꯗꯥꯥ ꯇꯨꯝꯅꯤꯡꯉꯦ
ꯑꯗꯨꯗꯤ ꯌꯥꯗ꯭ꯔꯦꯍꯦ
ꯇꯝꯗ ꯇꯨꯝꯅꯤꯡꯉꯦ ꯀꯩꯗꯧ
ꯌꯥꯗ꯭ꯔꯦ ꯑꯗꯨ ꯌꯥꯗ꯭ꯔꯦ ꯑꯗꯨꯗꯤ
ꯍꯟꯗꯛꯁꯦ
ꯌꯦꯡꯅꯦꯉꯗꯤ ꯀꯠꯊꯣꯛꯄ ꯌꯥꯕ
ꯎꯝ
ꯅꯣꯏ ꯀꯩꯅꯣꯒ ꯀꯣꯜ ꯋꯥꯔꯤ ꯁꯥꯗ꯭ꯔꯣ
ꯀꯩꯒꯤ
ꯑꯃꯗꯨꯨꯔꯣ
ꯍꯣꯏ ꯑꯃꯗꯨꯅꯤ ꯀꯩꯅꯣ
ꯁꯥꯅꯩꯌꯦ
ꯀꯃꯥꯏ ꯇꯧꯔꯦ ꯅꯨꯡꯉꯥꯏꯔꯤꯕꯔ ꯄꯥꯎꯗꯤ
ꯎꯝ ꯌꯥꯗ꯭ꯔꯦ
ꯀꯩꯒꯤ ꯌꯥꯗꯕꯅꯣ
ꯃꯥꯅꯔꯣ
ꯌꯥꯗ꯭ꯔꯤꯅꯦ ꯃꯥꯅꯔꯥ ꯑꯩꯅꯔꯥ ꯈꯪꯗ꯭ꯔꯦ
ꯑꯐꯕ ꯊꯤꯌꯣ
ꯊꯤꯕꯤꯔꯣ ꯅꯣꯏꯅ ꯈꯔ ꯑꯐꯕ
ꯊꯤꯕ ꯍꯥꯏꯗꯦꯅꯦ ꯅꯁꯥ ꯅꯁꯥꯒꯤ ꯊꯤꯒꯗꯣꯏꯅꯦ ꯀꯩꯅꯣ
ꯀꯨꯏꯔꯦꯅꯦ ꯑꯩꯈꯣꯏꯁꯨ
ꯏꯟꯁꯥꯡꯁꯥꯡꯅ ꯐꯔꯦ ꯑꯗꯨꯅꯗꯣ ꯈꯟꯗꯣꯏꯅꯦ ꯅꯪꯅ ꯄꯥꯝꯕꯗꯣ ꯑꯩ ꯈꯪꯗꯦ ꯑꯩ
ꯑꯣꯏꯗꯕ ꯉꯥꯡꯄꯥ ꯌꯥꯗꯦ
ꯐꯖꯅ ꯇꯥꯗꯦ ꯅꯪ ꯍꯥꯏꯔꯤꯂꯣ
ꯐꯠꯇꯕ ꯉꯥꯛꯇ
ꯑꯗꯨꯅꯤ ꯑꯐꯕ ꯂꯩꯇ꯭ꯔꯦ ꯍꯥꯏꯌꯦ ꯀꯃꯥꯏ ꯇꯧꯗꯣꯏꯅꯣ ꯈꯪꯗ꯭ꯔꯦ ꯑꯩꯈꯣꯏꯁꯦ